ꯍꯜꯂꯣ
ꯑ ꯇꯥꯕ꯭ꯔꯣ
ꯇꯥꯏꯌꯦ
ꯋꯥ
ꯅꯈꯣꯟ ꯐꯖꯅ ꯇꯥꯗꯦꯍꯦ
ꯎꯝ ꯌꯥꯝ ꯄꯤꯛꯄꯅꯦ ꯀꯩꯅꯣ ꯁꯤ ꯑꯩꯒꯤ ꯁ꯭ꯄꯤꯛ ꯁꯄꯤꯔꯁ ꯑꯩꯒꯤ ꯏꯁꯄꯤꯀꯔꯁ
ꯑꯥ
ꯑꯗꯨ ꯈꯤꯇꯪ ꯀꯩꯅꯣ ꯄ꯭ꯔꯣꯕ꯭ꯂꯦꯝ ꯂꯩꯑꯕ
ꯑꯣ ꯑꯁ ꯋꯥꯟ ꯇꯨ ꯀꯤꯂꯣꯃꯤꯇꯔꯗ ꯉꯥꯡꯕ ꯃꯥꯜꯦꯅꯦ ꯍ
ꯑꯣ
ꯎ
ꯀꯩ ꯇꯧꯔꯤꯒꯦ ꯅꯪꯗꯤ
ꯑꯩ ꯍꯧꯖꯤꯛ ꯑꯗꯨꯝ ꯐꯝꯃ ꯂꯩꯌꯦ ꯑꯦꯕꯥꯅꯤ ꯀꯦꯋꯥꯔꯤ ꯁꯦ ꯈ꯭ꯔꯥ ꯂꯨꯕꯅꯤꯀꯣ ꯍꯧꯖꯤ
ꯑꯩꯁꯨ ꯑꯗꯨꯝ ꯍꯤꯞꯄꯒꯠꯂꯦ ꯉꯁꯥꯏꯗꯒꯤ
ꯅꯪꯒꯦ ꯈꯣꯟꯁꯦ ꯇꯥꯕ ꯈ꯭ꯔ ꯂꯨ ꯑꯩꯀꯣ
ꯀꯩꯅꯣ ꯆꯥꯛꯇꯤ ꯆꯥꯈ꯭ꯔꯕꯣ
ꯍꯧꯖꯤꯛꯃꯛ ꯆꯥꯔꯦ
ꯀꯩ ꯃꯊꯦꯜ ꯆꯔ
ꯍꯥ
ꯀꯩ ꯃꯊꯦꯜ ꯆꯥꯔꯝꯒꯦ
ꯉꯁꯤꯀꯣ ꯃꯅꯥ ꯑꯃꯒ ꯑꯂꯨ ꯆꯥꯏ ꯀꯥꯡꯁꯣꯏ ꯀꯪꯁꯣꯏ ꯆꯥꯏ ꯅꯪꯗꯤ ꯆꯥꯔꯕꯣ
ꯑꯩꯈꯣꯏꯗꯤ ꯌꯥꯝ ꯋꯥꯠꯂꯤꯗ ꯇꯔꯦꯠ ꯃꯈꯥꯏ ꯑꯗꯨꯋꯥꯏꯗ ꯆꯥꯅꯤ
ꯎꯝ ꯄꯨꯡ ꯀꯌꯥꯗ ꯆꯥꯕ꯭ꯔꯥꯅꯣ ꯑꯩꯔꯦ
ꯇꯔꯦꯠ ꯃꯈꯥꯏ ꯑꯗꯨꯋꯥꯏꯗ ꯆꯥꯏꯕꯣ ꯑꯩꯈꯣꯏꯗꯤ ꯌꯥꯝ ꯊꯦꯡꯅ ꯆꯥꯏꯕ
ꯑꯣ ꯍꯧꯖꯤꯛꯇꯤ ꯀꯃꯥꯏꯅ ꯇꯧꯔ ꯂꯩꯕ꯭ꯔꯣ
ꯑꯩ ꯍꯧꯖꯤꯛꯁꯦ ꯐꯃꯨꯡꯗ ꯉꯁꯥꯅꯦ ꯂꯩꯕꯅꯦ
ꯋꯥꯃꯟꯕꯒꯤ ꯀꯩꯅꯣ ꯀꯩꯊꯦꯜ ꯆꯠꯂꯨꯕꯒꯣ
ꯎꯝ
ꯑꯗꯨꯒ ꯀꯩꯅꯣ ꯑꯆꯥꯄꯣꯠꯀꯨꯝꯕ ꯆꯥꯔꯛꯄ ꯑꯗꯨꯒ ꯕꯖꯥꯔꯗ ꯗ꯭ꯔꯦꯁ ꯀꯩꯀꯥ ꯂꯩꯔ ꯑꯩꯣꯏꯒꯤ ꯀꯣꯏꯆꯠ ꯆꯠꯄꯒꯤ ꯋꯥꯔꯤ ꯈꯁꯦ
ꯁꯣꯞꯄꯤꯡꯁꯨ ꯆꯠꯄ꯭ꯔꯅꯦ
ꯍꯣꯏ ꯍꯣꯏ ꯎ ꯑꯗꯨꯒꯤ ꯋꯥꯕꯅꯦꯕ
ꯁꯟꯗꯦꯗ ꯆꯠꯄ ꯅꯨꯡꯉꯥꯏꯕ꯭ꯔꯥꯅꯦ
ꯇꯧꯗꯦꯗ ꯁꯣꯝ ꯑꯩꯈꯣꯏ ꯂꯩꯐꯝꯗꯒꯤꯀꯣ ꯈꯤꯇꯪ ꯀꯩꯅꯣ ꯑꯗꯨꯝ ꯊꯣꯡꯁꯨ ꯂꯣꯏ ꯍꯥꯡꯉꯤ
ꯎꯝ
ꯑꯗꯨꯒꯤ ꯑꯗꯨꯨꯝ ꯆꯠꯄꯅꯦ ꯏꯃꯥꯟꯅꯕ ꯑꯃꯗꯣ ꯃꯥ ꯁꯝꯒꯤ ꯇ꯭ꯔꯤꯠꯃꯦꯟ ꯇꯧꯕ ꯆꯠꯄꯀꯣ ꯑꯗꯨꯗ ꯑꯩꯅ ꯑ ꯇ꯭ꯔꯦꯁ ꯄꯥꯝꯕ ꯑꯗꯨꯒꯤ ꯏꯕꯥꯟꯅꯤ ꯆꯠꯃꯤꯟꯅꯔꯒ ꯇꯣꯉꯥꯟ ꯇꯣꯉꯥꯟ ꯈꯥꯏꯅꯔꯒ ꯑꯗꯨꯝ ꯃꯇꯝꯗꯣ ꯍꯦꯂꯦ
ꯑ
ꯅꯪꯗꯤ ꯀꯩ ꯇꯧꯔꯝꯒꯦ ꯉꯁꯤ꯫
ꯉꯥꯁꯤ ꯑꯩꯗꯤ꯫ ꯆꯔꯆꯁ ꯆꯠꯂꯒ ꯊ꯭ꯔꯤꯒꯨꯝꯕꯗ ꯍꯜꯂꯛꯑꯦ꯫
ꯍꯣꯏ ꯊꯦꯡ ꯊꯦꯡ ꯊꯦꯡꯉꯦꯍꯦ꯫
ꯑꯍꯨꯝ ꯍꯦꯟꯅ ꯍꯜꯂꯛ ꯍꯜꯂꯛꯔꯒ ꯋꯥꯕꯗꯨ ꯀꯣ ꯎꯝ ꯎꯝ
ꯉꯁꯤ ꯑꯩꯁꯦ ꯍꯧꯖꯤꯛ ꯑꯣꯏꯅꯗꯤ ꯆꯠꯇꯦ ꯆꯠꯇꯦ ꯍꯥꯏꯕꯗꯤ ꯌꯥꯗꯕꯀꯣ ꯁꯤꯗ
ꯎꯝ꯫
ꯑꯗꯨꯒꯤ ꯀꯩꯅꯣ ꯆꯠꯅꯤꯡꯉꯥꯏꯁꯨ ꯂꯩꯇꯕ ꯑꯗꯨꯒꯤ꯫
ꯑꯣ ꯑꯣ꯫
ꯈꯪꯂꯝꯅꯤꯗ ꯅꯪꯁꯨ ꯉꯁꯤꯗꯤ꯫
ꯃꯄꯥꯟꯂꯣꯝꯗ ꯂꯩꯕ꯭ꯔꯥ꯫
ꯎꯝ ꯃꯄꯥꯟꯗ ꯂꯩꯕꯒꯤ ꯆꯠꯇꯦ꯫
ꯑꯣ ꯑꯣ꯫
ꯑꯗꯨ ꯉꯁꯤ ꯑꯌꯨꯛꯇ ꯑꯁ꯫ ꯃꯊꯥ ꯌꯥꯝ ꯁꯥꯕꯅꯦ ꯑꯩꯗꯤ ꯕꯣꯜ ꯌꯦꯡꯂꯨꯕꯒꯤ ꯑꯌꯨꯛ ꯉꯟꯇꯥꯗ꯫
ꯎꯝ꯫
ꯑꯁ꯫
ꯀꯅꯥꯕꯨ ꯁꯄꯣꯔꯠ ꯇꯧꯕ꯭ꯔꯣ꯫
ꯑꯩꯒꯤ ꯀꯩꯅꯣꯗꯣ ꯑꯥ ꯃꯦꯁꯤ ꯁꯄꯣꯔꯠ ꯇꯧꯏ꯫
ꯃꯦꯁꯤꯕꯣ꯫
ꯎꯝ꫰
ꯑꯉꯥꯡ꫰꫰
ꯑꯉꯥꯡ ꯑꯩꯗꯤ ꯑꯉꯥꯡ ꯑꯣꯏꯔꯤꯉꯩꯗꯒꯤ ꯄꯥꯝꯂꯛꯄꯅꯦꯕ꯫ ꯍꯍꯥꯟꯅ ꯄꯥꯕꯨꯡꯅ ꯀꯩꯅꯣꯖꯔꯁꯤ ꯑꯃ ꯂꯩꯕꯤꯔꯝꯃꯦꯕꯀꯣ꯫
ꯎꯝ꯫
ꯑꯗꯨꯒ꯫ ꯃꯦꯁꯤꯒꯤ ꯂꯩꯔꯛꯄꯅꯦꯕ ꯑꯗꯨꯗꯒꯤ ꯄꯥꯝ ꯄꯥꯝꯗ꯭ꯔꯦ ꯑꯩꯁꯨ ꯀꯅꯥꯔꯣ ꯑꯩꯒꯤꯁꯤꯁꯦ꯫ ꯑꯗꯨꯝ ꯌꯦꯡ ꯌꯦꯡꯉꯒ ꯑꯗꯨꯝ ꯄꯥꯝꯂꯦ꫰꫰
ꯃꯊꯪ ꯃꯊꯪꯗꯅꯦꯁꯦ ꯈ꯭ꯋꯥꯏꯗꯒꯤ ꯂꯨꯗꯧꯕꯁꯦ꯫
ꯍꯥꯥ ꯍꯨꯝ꯫ ꯑꯩꯒꯤ ꯚꯣꯂꯨꯝ ꯋꯥꯡꯍꯜꯂꯁꯨꯀꯣ ꯅꯪꯒꯤ ꯃꯈꯣꯟꯗꯣ꯫ ꯇꯥꯕ ꯌꯥꯝ ꯂꯨꯌꯦ꯫
ꯎꯝ ꯍꯧꯖꯤꯛꯇꯤ ꯐꯖꯅ ꯇꯥꯗꯕ꯭ꯔꯣ꯫
ꯇꯥꯕꯗꯤ ꯇꯥꯏꯌꯦ ꯅꯈꯣꯟꯗꯨ꯫ ꯅꯥꯛꯅ ꯂꯩꯔꯦ ꯇꯥꯕꯅꯤ꯫
ꯈꯪꯗꯦꯗ ꯑꯩꯁꯨ ꯑꯁ꯫
ꯅꯪꯒꯤ ꯅꯪꯒꯤ ꯏꯁꯄꯤꯀꯔꯁꯦ ꯌꯥꯝ ꯕꯦꯔꯥ ꯂꯩꯕ ꯃꯥꯜꯂꯦ꯫
ꯀꯩꯅꯣ ꯅꯍꯥꯟ ꯏꯁꯤꯡ ꯆꯣꯠꯍꯟꯕꯔꯣ ꯑꯗꯨꯒꯤ꯫ ꯈꯤꯇ ꯀꯩꯅꯣ ꯇꯧ ꯑꯅꯤ ꯐꯣꯟ ꯑꯅꯤ ꯄꯥꯏꯕꯅꯦꯕ ꯁꯤ ꯀꯩꯅꯣꯅꯦ꯫ ꯁꯤꯅ ꯁꯤ ꯁꯤꯖꯤꯟꯅꯉꯥꯏ ꯁꯤꯖꯤꯟꯅꯕꯀꯣ ꯀꯣꯔꯣꯜꯒꯨꯝꯕ ꯑꯗꯨꯒ ꯀꯩ꫰
ꯍꯧꯖꯤꯛ ꯍꯧꯖꯤꯛ ꯍꯦꯟꯅ ꯇꯥꯗꯦ꯫ ꯉꯁꯥꯏꯗꯣ ꯈꯔ ꯅꯨꯡꯉꯥꯏ
ꯍꯧꯖꯤꯛꯇꯤ ꯇꯥꯔꯕꯣ
ꯇꯥꯏꯌꯦ ꯇꯥꯏꯌꯦ ꯇꯥꯏꯌꯦ ꯑꯗꯨꯕꯨ ꯅꯦꯝꯅ ꯇꯥꯕꯀꯣ
ꯑꯅꯤ ꯁꯤꯖꯤꯟꯅꯕꯅꯦꯕ ꯑꯗꯨ ꯁꯤ ꯀ ꯀꯩꯀꯥ ꯇꯧꯅꯤꯉꯥꯏ ꯁꯤꯖꯤꯟꯅꯕꯅꯦꯕꯀꯣ
ꯎꯝ
ꯏꯁꯤꯡꯗ ꯇꯥꯍꯟꯕ ꯑꯗꯨꯒꯤ
ꯑꯅꯧꯕ ꯂꯩꯔꯣꯕ꯫
ꯑꯩ ꯐꯣꯟ ꯑꯅꯤ ꯄꯥꯏ ꯍꯧꯖꯤꯛ꯫
ꯅꯪ ꯅꯪꯗꯗꯤ ꯐꯖꯅ ꯇꯥꯕ꯭ꯔꯣ꯫
ꯎꯝ ꯑꯩꯗꯤ ꯐꯖꯅ ꯇꯥꯏꯌꯦ ꯌꯥꯝ ꯁꯦꯡꯉꯦ꯫
ꯎꯝ꯫ ꯀꯔꯤ ꯀꯔꯤ ꯃꯊꯦꯜ ꯆꯥꯏ ꯃꯄꯥꯟꯗꯗꯤ꯫
ꯄꯗꯗꯤ ꯗꯥꯜꯒꯨꯝꯕ ꯑꯥ꯫ ꯗꯥꯜ ꯗꯥꯜ ꯈꯛ ꯆꯥꯏꯗ ꯑꯩꯈꯣꯏꯗꯤ
ꯎꯝ
ꯑꯗꯨꯒ ꯅꯨꯡꯗꯥꯡ ꯅꯨꯡꯗꯥꯡꯅ ꯃꯤꯛꯁ ꯃꯤꯛꯁ ꯇꯧꯋꯦꯕꯀꯣ
ꯐꯪꯕ꯭ꯔꯥ
ꯁꯥꯊꯤꯁꯦꯣꯏ ꯂꯣꯏꯅꯃꯛꯇꯤ ꯐꯪꯗꯦꯗ ꯑꯩꯈꯣꯏ ꯀꯩꯅꯣꯗ ꯂꯩꯕꯅꯤꯅꯀꯣ
ꯎꯝ
ꯑꯗꯨꯝ ꯍꯥꯏꯗ꯭ꯔꯁꯨ ꯈꯪꯂꯝꯕꯅꯤ ꯂꯥꯏꯔꯤꯛ ꯇꯝꯕꯅꯤꯅ ꯑꯁꯤ ꯅꯣꯏ ꯅꯣꯏꯔꯣꯝꯗꯗꯤ ꯑꯍꯥꯎ ꯑꯍꯥꯎꯕ ꯐꯪꯂꯝꯅꯤꯅꯦ
ꯎꯝꯝ
ꯑꯦꯟꯖꯥꯡ ꯅꯥꯄꯤꯒꯨꯝꯕ ꯌꯥꯝ ꯆꯥꯅꯤꯡꯉꯦꯕ ꯑꯩꯗꯤ ꯑꯗꯨ ꯊꯣꯡꯗꯦꯕ ꯄꯥꯛ ꯃꯣꯏꯁꯨ ꯊꯣꯡꯗꯦꯕ ꯑꯩꯈꯣꯏꯁꯨ ꯀꯦꯊꯦꯜꯒꯨꯝꯕꯁꯦ ꯄꯥꯛꯇ ꯆꯠꯂꯝꯗꯦꯕꯀꯣ
ꯎꯝ
ꯁꯟꯗꯦ ꯈꯛꯇ ꯃꯣꯏ ꯆꯥꯍꯟꯕꯅꯦꯕ
ꯑꯥ
ꯌꯥꯝ ꯋꯥꯕ ꯍꯥꯏꯕ ꯇꯥꯔꯦ ꯆꯥꯅꯤꯡꯕꯁꯨ ꯐꯖꯅ ꯆꯥꯍꯧꯗꯦꯕ ꯅꯣꯏꯔꯣꯝꯗꯤ ꯀꯥꯡ ꯌꯥꯝꯕ꯭ꯔꯣ
ꯍꯥꯥ
ꯀꯥꯡ ꯀꯥꯡ
ꯀꯥꯡ
ꯎꯝ
ꯀꯥꯡ ꯌꯥꯝꯃꯤ ꯑꯗꯨ ꯑꯣꯏꯔꯁꯨ ꯌꯥꯝ ꯌꯥꯝꯕꯗꯤ ꯅꯠꯇꯦꯗ ꯂꯩꯕꯨꯗꯤ ꯂꯩ
ꯑꯁ ꯑꯩꯈꯣꯏꯒꯤ ꯁꯥꯥꯁꯨ ꯌꯥꯝ ꯁꯥꯕ ꯑꯗꯨꯒ ꯀꯥꯡꯁꯨ ꯃꯌꯥꯝ ꯂꯩꯕ ꯑꯁ
ꯀꯦꯜꯂꯕꯅꯦ ꯃꯄꯥꯟꯂꯣꯝꯗ ꯂꯩꯔꯤꯗꯅꯦ
ꯑꯁ ꯅꯨꯡꯉꯥꯏꯗꯕꯅꯦ ꯀꯥꯡ ꯏꯌꯥꯝꯕꯁꯦ
ꯍꯣꯏ ꯀꯩꯅꯣ ꯆꯥꯛ ꯆꯥꯐꯝꯁꯨ ꯈꯪꯗꯦꯕꯀꯣ
ꯈ꯭ꯔꯅꯤ
ꯀꯥꯏꯗꯦꯗ ꯏꯕꯨꯗꯤ ꯂꯧꯕ ꯂꯧ ꯂꯧ ꯑꯗꯨ ꯑꯣꯏꯔꯁꯨ ꯌꯥꯝ ꯌꯦꯠꯂꯦꯕ ꯎꯝ
ꯎꯝ ꯇꯨꯝꯕꯗꯣ ꯇꯨꯝꯕꯁꯨ ꯌꯥꯝ ꯋꯥꯕꯅꯦ
ꯍꯣꯏ ꯎꯝ ꯑꯩꯈꯣꯏ ꯐꯦꯟꯁꯦ ꯅꯨꯡꯗꯥꯡ ꯀꯩꯅꯣ ꯈꯤꯇꯪ ꯊꯦꯡꯉꯗꯤ ꯏꯪꯉꯦꯕꯀꯣ ꯑꯗꯨꯗ ꯐꯦꯟ ꯊꯥꯕꯗꯣ ꯑꯗꯨꯝ ꯂꯣꯛ ꯊꯨꯡꯒꯦ ꯇꯧꯋꯦꯕ ꯑꯗꯨꯒꯤ ꯑꯁ ꯋꯥꯕꯁꯤꯗꯤ ꯀꯥꯔ ꯃꯌꯥꯝꯁꯤꯅ
ꯎꯝ
ꯁꯥꯁꯨ ꯌꯥꯝ ꯁꯥꯕ ꯑꯩꯈꯣꯏꯗꯤ ꯑ ꯁꯦꯁ ꯁꯦ ꯐꯣꯔꯇꯤ ꯐꯤꯐꯇꯤ ꯗꯂꯩꯕꯅꯤꯀꯣ ꯍꯨꯖꯤꯛ ꯁꯥꯃꯟꯈꯤ ꯑꯁ ꯋꯥꯏ
ꯍꯣꯏ ꯑꯁ ꯀꯥꯡꯒꯟ ꯐꯖꯅ ꯊꯥꯔ ꯇꯨꯝꯒꯗꯕꯅꯤ
ꯎꯝ ꯀꯥꯡꯈꯜꯁꯨ ꯈꯤꯇꯪ ꯀꯩꯅꯣ ꯇꯧꯕꯀꯣ ꯍꯥꯏꯕꯗꯤ ꯑ ꯌꯥꯝ ꯀꯩꯅꯣ ꯑꯣꯏꯗꯦꯕ ꯌꯥꯝ ꯑꯐꯕ ꯑꯣꯏꯗꯦꯕ ꯑꯗꯨꯒꯤ ꯑꯗꯨꯝ ꯆꯪꯉꯦꯕ
ꯎꯝ
ꯃꯣꯏꯗꯤ ꯍꯧꯖꯤꯛꯇꯤ ꯆꯥꯛ ꯆꯥꯕ ꯂꯣꯏꯔꯕꯅꯤꯅ ꯀꯩ ꯀꯩ ꯇꯧꯒꯦ
ꯍꯥꯥ
ꯍꯧꯖꯤꯛ ꯑꯣꯏꯅ ꯀꯩ ꯀꯩ ꯇꯧꯒꯦꯈꯤꯕ
ꯆꯥꯛ ꯆꯥꯕ ꯂꯣꯏꯔꯛꯀ꯭ꯔꯤ ꯇꯧꯕ ꯍꯥꯏꯕ
ꯍꯣꯏ ꯍꯣꯏ
ꯍꯧꯖꯤꯛꯇꯤ ꯑꯗꯨꯝ ꯐꯝꯃꯒꯀꯣ ꯋꯥꯔꯤ ꯁꯥꯔ ꯂꯩꯕꯗꯨꯅꯤ ꯑꯇꯩ ꯑꯇꯩ ꯂꯩꯇ꯭ꯔꯦ
ꯑꯗꯨꯅ ꯑꯗꯨꯅ ꯌꯥꯝ ꯅꯨꯡꯉꯥꯏꯔꯦ
ꯍꯣꯏ
ꯑꯣꯏꯈꯣꯏꯗꯤꯁꯦ ꯍꯦꯛ ꯆꯥꯛ ꯑꯃꯨꯛ ꯇꯣꯛꯑꯗꯤ ꯂꯥꯏꯔꯤꯛ ꯑꯃꯨꯛ ꯄꯥꯔꯅꯤ ꯎꯄꯥꯏ ꯂꯩꯇꯕꯅꯤꯅ
ꯎꯝ ꯂꯥꯏꯔꯤꯛ ꯀꯟꯅ ꯄꯥꯔꯣ ꯃꯤ ꯑꯐꯕ ꯑꯣꯏꯅꯤꯡꯉꯥꯏ
ꯑꯩꯈꯣꯏꯁꯨ ꯑꯗꯨ ꯈꯟꯕꯒꯤ ꯃꯄꯥꯟꯗ ꯆꯠꯂꯤꯅꯤ ꯑꯄꯥꯟꯗꯅ ꯌꯥꯝ ꯋꯥꯕ
ꯀꯣꯜ ꯇꯧꯃꯟꯒꯅꯨ ꯀꯣ
ꯑꯩꯗꯤ ꯄꯥꯛꯇ ꯇꯧꯗꯦꯗ ꯁꯤ ꯃꯔꯛ ꯃꯔꯛꯇ ꯐꯔꯤ ꯂꯩꯔꯀꯥꯟꯗꯀꯣ ꯍꯥꯏꯗꯤ ꯆꯥꯛ ꯆꯥꯔꯝꯗꯥꯏꯒꯨꯝꯕ ꯑꯗꯨꯒ ꯆꯥꯛ ꯑꯥ ꯑꯗꯨ ꯑꯗꯨ ꯃꯇꯥꯡ ꯈꯛꯇ ꯇꯧꯕꯅꯤ
ꯎꯝ
ꯃꯇꯝ ꯂꯦꯟꯅꯤꯡꯉꯥꯏ ꯍꯥꯏꯔꯒ ꯑꯗꯨꯝ ꯁꯨꯝ ꯇꯧꯕꯅꯤ ꯑꯩꯁꯨ
ꯎꯝ ꯂꯥꯏꯔꯤꯛꯇ ꯍꯥꯟꯅ ꯐꯖꯅ ꯄꯥꯔꯒ ꯃꯤ ꯑꯣꯏꯅꯤꯡꯉꯥꯏꯀꯣ
ꯍꯣ ꯍꯣꯏ
ꯑꯩꯈꯣꯏꯗꯤ ꯇꯝꯕ ꯂꯣꯏꯔꯦ
ꯅꯣꯏꯗꯤ ꯇꯝꯕ ꯂꯣꯏꯔꯕꯅꯤꯅ ꯌꯥꯝ ꯀꯣꯝꯊꯣꯛꯂꯝꯃꯅꯤ ꯑꯩꯈꯣꯏꯗꯤ ꯑꯁ ꯋꯥꯔꯦꯗꯁꯤꯗ ꯑꯣ
ꯐ꯭ꯔꯤ ꯑꯣꯏꯔꯦ ꯍꯣꯏꯗꯤ ꯅꯨꯡꯉꯥꯏꯔꯦ
ꯑꯦꯛꯖꯥꯝꯒꯨꯝꯕꯗꯤ ꯄ꯭ꯔꯤꯄꯦꯌꯔ ꯀꯩꯝ ꯇꯧꯗꯦ
ꯍꯝ ꯂꯥꯏꯔꯤꯛ ꯄꯥꯕꯁꯤꯁꯨ ꯋꯥꯕꯅꯤ ꯑꯗꯨꯕꯨ ꯄꯥꯗ꯭ꯔꯗꯤ ꯌꯥꯗꯕꯀꯣ ꯄꯨꯟꯁꯤ ꯁꯦꯝꯕꯅꯤꯅ
ꯊꯕꯛ ꯇꯧꯕ ꯍꯦꯟꯅ ꯋꯥꯕꯅꯦ ꯂꯥꯏꯔꯤꯛ ꯄꯥꯕꯁꯦ ꯁꯦꯡꯕꯒꯤꯀꯣ
ꯍꯣꯏ ꯑꯗꯨꯅꯦ
ꯑꯗꯨꯝ ꯐꯝꯃꯒ ꯀꯣꯛꯁꯨ ꯁꯤꯖꯤꯟꯅꯕ ꯑꯗꯨ ꯑꯗꯨ ꯈꯛꯇ ꯋꯥꯏꯑꯦ ꯑꯇꯩꯗꯤ ꯌꯥꯝ ꯅꯨꯡꯉꯥꯏ
ꯍ
ꯑꯦꯛꯖꯥꯝꯒꯨꯝꯕꯗꯤ ꯀꯩꯝ ꯄ꯭ꯔꯤꯄꯦꯌꯔ ꯇꯧꯗꯦ
ꯍꯥ
ꯑꯦꯛꯖꯥꯝꯒꯨꯝꯕ ꯀꯩꯝ ꯄ꯭ꯔꯤꯄꯦꯌꯔ ꯇꯧꯗꯦ
ꯎꯝ ꯎꯝ
ꯑꯩꯈꯣꯏꯁꯨ ꯆꯥꯛꯇꯤ ꯂꯣꯏꯔꯦ ꯀꯧꯗꯤ ꯀꯧꯔꯦ ꯉꯥꯏꯍꯥꯛ ꯂꯩꯔꯒ ꯆꯠꯂ
ꯀꯔꯤ ꯍꯥꯏꯕ
ꯑꯩꯈꯣꯏ ꯆꯥꯛꯁꯨ ꯂꯣꯏꯔꯦꯕꯀꯣ ꯑꯗꯨ
ꯎꯝ
ꯉꯥꯏꯍꯥꯛ ꯂꯩꯔꯗꯤ ꯀꯧꯔꯛꯑꯅꯤꯕ ꯑꯁ ꯑꯌꯨꯛ ꯅꯨꯡꯊꯤꯜ ꯅꯨꯡꯗꯥꯡ ꯇꯥꯜ ꯑꯗꯨꯁꯨ ꯃꯍꯤ ꯈꯛꯇ
ꯍ
ꯌꯥ ꯃꯍꯗꯨꯕ